ꯇꯥꯔꯕꯣ ꯇꯥꯔꯦ ꯇꯥꯕꯣ
ꯑꯥ ꯍꯥ
ꯑꯁ ꯅꯣꯡꯁꯤ ꯐꯖꯟ ꯂꯥꯛꯏꯅꯦ ꯃꯈꯥꯔꯣꯝꯗꯒꯤ ꯅꯣꯏꯔꯣꯝꯗꯒꯤ
ꯃꯪꯉ ꯐꯠ ꯂꯥꯛꯑꯗꯤ ꯕꯦꯔꯥ ꯀꯥꯅꯤꯕꯨ ꯍꯣꯔꯦꯟ ꯖꯝ ꯆꯨꯊꯔꯗꯤ ꯇꯣꯚ ꯑꯦꯅꯦ
ꯍꯣꯔꯦꯟꯗꯤ
ꯈꯜꯂꯤ ꯀꯔꯤ
ꯈꯪꯒꯅꯤ
ꯀꯔꯤ ꯍꯥ ꯍꯥ ꯍꯥ
ꯈꯪꯗꯦ ꯏꯕꯨꯉꯣ
ꯐꯥꯟꯗꯒꯤ ꯇꯥꯔꯦ ꯍꯦꯇꯤꯡ ꯌꯧꯔꯦ ꯑꯗꯨꯒ ꯑ ꯀꯥꯏꯕꯤꯁꯤꯗ ꯅꯣꯡꯒꯤ ꯐꯖꯅ ꯂꯥꯛꯏ ꯅꯥꯕꯕꯣ ꯅꯣꯏꯔꯣꯝꯗꯩꯅꯥꯕ ꯃꯪꯉꯒ ꯂꯥꯛꯏꯁꯦ
ꯇꯥꯖꯔꯅꯤ ꯇꯥꯅꯤꯡꯉꯒ ꯅꯣꯡꯁꯤꯡ ꯇꯥꯕꯗꯤ ꯂꯧꯁꯤꯡ ꯎꯕ ꯌꯥꯗꯕ ꯖꯒꯥꯁꯤ ꯌꯥꯎꯔꯦ ꯍꯥꯏꯕꯅꯤ ꯇꯥꯗꯕꯁꯤꯗꯅꯦꯕ
ꯃꯩꯔꯥ ꯏꯕꯥꯅꯤꯅ ꯑꯦꯗꯃꯤꯁꯟ ꯇꯧꯕ ꯆꯠꯄ ꯅꯨꯃꯤꯠꯇꯣ ꯅꯣꯡꯁꯤꯕꯨ ꯋꯥꯡꯈꯩꯔꯣꯝꯗ ꯍꯥꯢꯗꯔꯛꯄꯗ ꯉꯔꯤꯌꯥꯟꯁꯤꯗ ꯃꯨꯁꯨꯛ ꯃꯨꯏ ꯄꯥꯢꯔ ꯋꯦꯗꯔ ꯈꯨꯐꯁꯤꯗꯤ ꯂꯣꯏꯔꯦ ꯅꯥꯕ ꯁꯤ
ꯉꯥꯔꯤꯌꯥꯥꯟ ꯂꯝꯕꯤꯁꯨ ꯅꯨꯡꯉꯥꯏꯕꯅꯤꯅꯦ ꯅꯨꯡꯉꯥꯏꯇ꯭ꯔꯣ
ꯎꯝ ꯊꯦꯛ ꯊꯦꯛꯇꯅꯦ ꯑꯩꯉꯣꯟ ꯅꯨꯡꯉꯥꯏꯒꯤ ꯋꯦꯗꯔ ꯈꯨꯅꯨꯡꯉꯥꯏꯗꯤ ꯂꯩꯈ꯭ꯔꯦꯕ ꯅꯍꯣꯏꯗꯣ
ꯑꯣꯏꯟ ꯑꯣꯏ ꯑꯁ ꯒꯥꯔꯤ ꯃꯆꯥꯗ ꯆꯠꯂꯗꯤ ꯀꯨꯏꯗꯕꯅꯤ ꯀꯣꯂꯦꯖꯁꯤ ꯀꯨꯏꯕ꯭ꯔꯥꯅꯦ ꯆꯤꯡꯉꯔꯦꯜꯗꯩ ꯊꯧꯊꯈ꯭ꯔꯅꯤ ꯑꯥ
ꯒꯥꯔꯤꯗ ꯑꯗꯨꯝ ꯀꯨꯏꯗꯦꯃꯦ
ꯀꯣꯡꯕ ꯅꯨꯡꯕ ꯑꯗꯨꯗꯩꯗꯤ ꯑꯗꯨꯝ ꯀꯩꯅꯣ ꯌꯧꯈ꯭ꯔꯅꯤ ꯏꯝꯐꯥꯜ ꯌꯧ ꯑꯗꯨꯝ ꯌꯧꯔꯤ ꯀꯩꯅꯣ ꯅꯠꯇ꯭ꯔꯣ
ꯌꯧꯔꯦꯃꯤ ꯒꯥꯔꯤ ꯆꯥꯂꯗꯤ ꯀꯨꯏꯗꯦꯃꯤ ꯃꯔꯥꯡ ꯈꯩ ꯑꯗꯨꯝ ꯌꯧꯔꯦ ꯑꯗꯨꯝ ꯍꯥꯏꯖꯤꯜꯂꯒ ꯀꯣꯅꯨꯡ ꯃꯥꯡꯂꯣꯝꯗ ꯍꯥꯏꯖꯤꯜꯂꯒ ꯑꯗꯨꯝ ꯆꯠꯂꯒ ꯌꯧꯔꯦꯅꯦ
ꯑꯅꯝꯕ ꯂꯣꯏ ꯈꯪꯉꯝꯃꯅꯤꯗ ꯂꯝꯕꯤꯈꯩꯁꯦ ꯂꯣꯏꯅ ꯂꯝꯕꯤꯁꯦ ꯄꯪꯇꯛꯇ ꯊꯧꯔꯃꯤꯅ ꯍꯧꯖꯤꯛꯇꯤ ꯈꯪꯉꯝꯃꯅꯤꯗ
ꯑꯩ ꯊꯧꯖꯒꯦꯕ ꯃꯊꯪ ꯄꯪꯊꯧꯗ ꯊꯧ
ꯍꯥꯟꯅꯗꯨꯅ ꯈꯔ ꯈꯪꯕ ꯋꯥꯠꯄꯒꯤ ꯑꯦꯛꯁꯄꯤꯔꯟꯁ ꯂꯩꯇꯕꯗꯣ
ꯎꯝ ꯍꯟꯗꯛꯇꯤ ꯈꯥꯡꯉꯃꯤꯅ ꯄꯥꯛꯊꯧ ꯊꯧꯒꯦ ꯌꯦꯉꯨꯅꯦ ꯒꯥꯔꯤ ꯄꯣꯠꯂꯏꯕꯒꯗꯣ ꯄꯪꯆꯪ ꯆꯪꯒꯦ ꯌꯦꯉꯨ
ꯅꯪꯅꯅꯤ ꯇꯥꯛꯁꯤꯂꯛꯇꯣꯏꯁꯤ ꯁꯣꯝ ꯆꯠꯂꯣ ꯁꯣꯝ ꯇꯧꯔꯣ ꯌꯥꯏꯒꯥꯏ ꯑꯩ ꯀꯥꯏꯗꯅꯣ ꯆꯠꯁꯤꯕꯣ ꯒꯥꯏꯅ
ꯑꯗ ꯐꯥꯟꯗ ꯑꯃꯨꯛ ꯀꯥꯎꯁꯜꯂꯤ ꯄꯣꯠꯅꯤꯀꯣ ꯐꯥꯟꯗ ꯑꯃꯨꯛ ꯀꯥꯎꯁꯜꯂꯛ ꯎꯞꯄ ꯑꯃꯨꯛ ꯇꯥꯔꯤꯅꯤ ꯐꯥꯟ ꯂꯣꯏ ꯇꯦꯈ꯭ꯔꯝ ꯇꯝꯆꯥꯟ ꯂꯥꯉ ꯀꯅꯨ ꯀꯣ ꯀꯨꯟꯕꯅꯤ ꯅꯥꯕꯏꯕꯣ ꯂꯥꯡ ꯈꯨꯅꯨ ꯐꯖꯅ ꯀꯨꯟꯕꯅꯦꯕ ꯁꯤꯗ ꯃꯉꯥ ꯇꯔꯨꯛ ꯐꯖꯅ ꯀꯨꯂꯤ ꯅꯥꯕ ꯀꯣꯏ ꯆꯠꯊꯔꯨꯒꯗꯕꯅꯤ ꯊꯪꯗꯤ ꯀꯥꯡꯈꯤ ꯀꯣꯏ ꯆꯠꯊꯒꯗꯝꯕꯅꯤ ꯐꯣꯔꯇꯤꯟꯗ ꯄꯩꯁꯥ ꯐꯪꯉꯗꯤ ꯊꯕꯛ ꯁꯨꯕꯒꯤꯗꯣ ꯐꯤꯞꯇꯤꯟꯗ ꯑꯣꯏꯅ ꯆꯠꯂꯁꯦ ꯂꯩꯕꯗꯣ ꯐꯤꯐꯇꯤꯟꯗ ꯐꯪꯉꯕꯨꯗꯤ ꯈꯪꯗ꯭ꯔꯦ ꯐꯤꯐꯇꯤꯟꯗ ꯐꯪꯉꯕꯕꯨꯗꯤ ꯀꯪꯗ꯭ꯔꯦ ꯑꯩꯁꯨ ꯒ꯭ꯌꯥꯟ ꯇꯥꯗ꯭ꯔꯦ ꯁꯤꯛꯁꯇꯤꯟꯗ ꯀꯣꯏ ꯆꯠꯁ ꯍꯥꯏꯔꯔꯕꯃꯤꯅ ꯃꯣꯏꯅ
ꯑꯥ ꯍꯣꯏꯅꯦ ꯍꯣꯏꯅꯦ
ꯑꯗꯣ ꯍꯦꯠ ꯐꯣꯟꯒ ꯀꯩꯅꯣꯒꯗꯨꯗꯤ ꯀꯨꯂꯔꯒꯗꯨꯗꯤ ꯁꯣꯏꯗꯕꯤ ꯂꯩꯒꯦ ꯅꯥꯕ ꯃꯣꯏ ꯀꯣꯏꯕꯤ ꯆꯥꯁꯦ ꯑꯗꯨꯁꯨ
ꯍꯣꯏꯅꯦ ꯍꯣꯏ ꯎꯝ ꯌꯥꯅꯤꯗꯅ ꯅꯠꯇ꯭ꯔ ꯅꯣꯡꯃ ꯉꯥꯏꯍꯥꯛꯇꯪ ꯀꯥꯏꯊꯣꯛꯑ ꯆꯠꯂꯁꯒꯦ
ꯎꯝ ꯅꯣꯏ ꯅꯪ ꯀꯩꯅꯣ ꯂꯩꯅꯤꯡꯉꯦꯗꯏꯅꯦ ꯅꯪꯁꯨ ꯀꯩꯅꯣ ꯂꯩꯅꯤꯡꯉꯦꯗꯥꯏꯅꯦ ꯏꯃꯨꯡ ꯉꯔꯥꯡꯒꯤ ꯀꯩꯅꯣꯗꯣ ꯀꯥꯟꯆꯤꯄꯨꯔꯒꯤ ꯖꯒꯥꯗ ꯂꯩꯕ ꯏꯁꯇꯣꯔꯗꯣ ꯀꯩꯅꯣ
ꯂꯩꯁꯤ ꯂꯩꯁꯤ ꯂꯩꯅꯤꯡꯉꯦ ꯂꯩꯅꯤꯡꯉꯦꯗ ꯑꯩꯈꯣꯏ ꯑꯣꯖꯥꯒꯤꯗꯨꯁꯨ ꯌꯥꯎ ꯂꯩ ꯃꯤ ꯃꯤ ꯃꯤꯅꯥꯕ ꯑꯣꯠꯁꯀꯨꯝꯕ ꯑꯩꯈꯣꯏ ꯑꯣꯖꯥ ꯑꯩꯈꯣꯏ ꯑꯣꯖꯥꯒꯤ ꯃꯣꯏ ꯗꯨꯀꯥꯟ ꯐꯝꯃꯦꯕꯀꯣ
ꯑꯣ ꯑꯣꯠꯁꯦ ꯀꯩꯅꯣ ꯇꯧꯋꯦ ꯑꯣꯠꯁꯦ ꯑꯣꯠꯁꯦ ꯑꯩꯈꯣꯏꯒꯤ ꯀꯩ ꯍꯥꯏꯇꯥꯔꯦ ꯑꯣꯠ ꯆꯥꯅꯔꯤꯁꯦ ꯑꯩꯈꯣꯏ ꯀꯩꯗꯧꯅꯕꯅꯦꯕ ꯇꯕꯗꯦ ꯑꯣꯠ ꯆꯦ ꯄ꯭ꯔꯣꯇꯤꯟ ꯌꯥꯎꯕ ꯆꯥꯒꯗꯅꯦꯕ ꯑꯃ꯭ꯔ ꯄ꯭ꯔꯣꯇꯤꯟꯁꯦ ꯍꯥꯏ ꯄ꯭ꯔꯣꯇꯤꯟꯗꯨꯕꯨ ꯑꯣꯏꯔꯁꯦ ꯑꯩꯅ ꯇꯥꯕ ꯄꯤꯟꯇꯣꯂꯥꯗꯣ ꯑꯗꯨꯒꯤ ꯑꯣꯠꯇꯨꯗꯤ ꯄ꯭ꯔꯣꯇꯤꯟ ꯌꯥꯝ ꯌꯥꯎꯋꯦꯕ ꯑꯗꯨ ꯅꯠꯇ꯭ꯔꯒꯅ ꯑꯗꯨ ꯆꯥꯔꯣꯏꯒꯦ ꯍꯥꯏꯔꯒꯗꯤ ꯑꯗꯨꯗꯤ ꯄꯩꯁꯥ ꯇꯥꯡꯉꯦꯕ ꯑꯗꯨꯅ ꯑꯗꯨꯅ ꯄꯩꯁꯥ ꯄꯥꯏꯕ ꯃꯤ ꯀꯥꯡꯕꯨꯒꯤꯅꯤꯗꯅ ꯁꯥꯟꯅꯕ ꯑꯩꯈꯣꯏ ꯁꯥꯟꯅꯔꯝꯕ ꯑꯩꯈꯣꯏ ꯑꯩꯈꯣꯏ ꯁꯥꯟꯅꯕ ꯀꯥꯡꯕꯨꯒꯤꯅꯦꯕ ꯅꯣꯏꯗꯤ ꯑꯗꯨ ꯆꯥꯕꯩ ꯃꯊꯧ ꯇꯥꯗꯦꯕ ꯅꯣꯏ ꯆꯥꯗꯣꯏꯁꯦ ꯄꯣꯠ ꯆꯥꯒꯦꯗꯤ ꯗꯥꯛꯇꯔ ꯆꯣꯏꯁꯀꯤ ꯑꯣꯠ ꯆꯥꯎꯕ ꯀꯩꯅꯣ ꯇꯧꯕꯅꯦꯕ ꯁꯣꯝ ꯊꯧꯕꯥꯜ ꯂꯣꯝꯗ ꯊꯧꯕꯥꯜ ꯗꯤ ꯁꯤꯔꯣꯝꯗꯅ ꯀꯩꯅꯣꯝ ꯑꯣꯏꯕꯅꯦꯕ ꯑꯩꯈꯣꯏꯒꯤ ꯇꯨꯌꯦꯐꯀꯤ ꯋꯥꯔꯗꯦꯟꯗꯣ ꯑꯗꯨꯗ ꯃꯥꯅ ꯃꯥꯁꯦ ꯋꯥꯛꯀꯤꯡ ꯑꯗꯨꯝ ꯆꯦꯟꯕ ꯋꯥꯋꯥꯛꯀꯤꯡꯁꯦ ꯑꯗꯨꯝ ꯄꯥꯝꯕ ꯃꯤꯅꯦꯕ ꯑꯗ ꯃꯥꯅ ꯂꯩ ꯌꯕꯅꯦꯕ ꯕꯥꯏ ꯋꯥꯟ ꯒꯦꯠ ꯋꯥꯟꯗ ꯂꯨꯄꯥ ꯆꯍꯨꯝꯗ ꯐꯪꯉꯛꯏ ꯃꯤ ꯑꯣꯠꯁꯦ
ꯍꯣꯏꯅꯦ ꯑꯗꯨꯗꯤ
ꯀꯩꯅꯣ ꯆꯠꯂꯦ ꯊꯥ ꯑꯃ ꯆꯠꯂꯦ ꯑꯩꯈꯣꯏ ꯃꯌꯥꯝ ꯆꯪ ꯆꯪ ꯆꯥꯔꯤꯅꯦꯕ ꯊꯥ ꯑꯃ ꯆꯠꯂꯦ
ꯑꯗꯨꯗꯤ
ꯑꯣꯠ ꯆꯥ ꯑꯣꯠ ꯆꯥ ꯅꯪ ꯀꯃꯥꯏꯅ ꯇꯧꯒꯦꯅꯣ ꯆꯥꯛ ꯁꯨꯡ ꯆꯥ ꯆꯥꯅꯤꯡꯉꯣꯏ ꯑꯣ ꯑꯣꯁꯇꯣ ꯌꯥꯝ ꯆꯥꯁꯤꯜꯂꯨꯅꯨ ꯍ ꯑꯣ ꯆꯥꯝ ꯆꯥ ꯅꯨꯃꯤꯠ ꯊ ꯆꯥꯛꯁꯁꯨ ꯆꯅꯤꯔꯣ
ꯄꯣꯠꯁꯦ ꯑꯩꯈꯣꯏꯒꯤ ꯌꯥꯝ ꯆꯥꯗꯕꯤꯗ ꯀꯔꯤ ꯃꯣꯏꯒꯤ ꯀꯩ ꯍꯥꯏꯇꯥꯔꯦ ꯀꯔꯝ ꯀꯥꯟ ꯆꯥꯗꯣꯏꯅꯁꯨ ꯈꯪꯗꯕ ꯍꯥꯏꯇꯥꯔꯦ ꯕ꯭ꯔꯦꯛꯐꯥꯁ ꯀ ꯃꯕꯥꯥꯟꯗ ꯆꯥꯕꯅ ꯐꯔꯤꯕ꯭ꯔꯥ
ꯑꯣꯣꯠꯁꯦ ꯕ꯭ꯔꯦꯛꯐꯥꯁ ꯑꯣꯏꯅ ꯆꯥꯒꯗꯕ ꯄꯣꯠꯅꯤꯅꯦ
ꯑ ꯑꯗꯨꯒ ꯕ꯭ꯔꯦꯛꯐꯥꯁ ꯑꯣꯏꯅ ꯌꯥꯝ ꯆꯥꯗꯕꯤꯗ ꯆꯠꯂꯒ ꯁꯥꯟꯅꯔꯨꯔꯒ ꯇꯨꯡ ꯁꯥꯟꯅꯕꯁꯦ ꯌꯥꯝ ꯆꯥꯥꯁꯜꯂꯁꯨ ꯁꯥꯟꯅꯕ ꯉꯝꯗꯦꯗꯅ
ꯎꯝ
ꯑꯗꯨꯅ ꯆꯥꯡ ꯑꯝꯗ ꯆꯥꯁꯤꯜꯂ ꯆꯠꯂꯒ ꯁꯥꯟꯅꯕꯝ ꯍꯜꯂꯣ
ꯑꯣꯠ ꯑꯣꯣꯠꯇꯁꯤꯤ ꯄꯨꯡ ꯀꯩꯅꯣꯝ ꯄꯨꯡ ꯔꯥꯏꯃꯨꯛ ꯄꯨꯡ ꯃꯃꯥꯡꯗ ꯆꯥꯎꯃꯦ ꯂꯨꯕꯅꯦ ꯁ ꯂꯩꯦ ꯀꯩꯅꯣ ꯀꯩꯅ ꯆꯕ ꯀꯩꯅꯣ ꯆꯥꯕ ꯆ ꯃꯥꯅꯤ ꯆꯦꯡꯄꯥꯛꯇꯣ ꯆꯄꯥꯛꯇꯣ ꯑꯩꯈꯣꯏ ꯕꯣꯗꯤꯡꯗ ꯌꯥꯝ ꯊꯤꯠ ꯊꯤꯠꯇꯨꯅ ꯆꯥꯔꯛꯏꯗꯅ
ꯍꯣꯏꯅꯦ ꯏꯁꯤꯡ ꯑꯆꯥ ꯑꯉꯥꯡꯇ ꯇꯧ ꯊꯤꯜꯂꯛꯄꯗꯣ
ꯑ ꯑꯗꯨ ꯑꯗꯨꯒ ꯆꯞ ꯃꯥꯟꯅꯩꯕ ꯆꯦꯟꯄꯥꯛꯇꯨ ꯑꯣꯠꯄꯒ ꯆꯞ ꯃꯥꯟꯅꯩꯕ ꯀꯩꯅꯣꯗꯨꯣ ꯈꯛꯇꯅꯦꯕ ꯀ꯭ꯋꯥꯂꯤꯇꯤꯗꯨ ꯈꯛꯇꯅꯦꯕ ꯑꯣꯠꯇꯅ ꯀꯥꯟꯅꯕꯗꯣ ꯃꯌꯥꯝ ꯌꯥꯎꯕ ꯑꯗꯨ ꯁꯦꯡꯄꯥꯛꯄꯗ ꯆꯨꯝꯅꯒꯤ ꯑꯣꯏꯕ ꯆꯥꯛ ꯄꯨ ꯈꯥꯡꯅꯕ ꯈꯝ ꯑꯣꯏꯅ ꯑꯣꯏꯕꯅꯦꯕ ꯑꯣꯁꯇꯨꯅ ꯁꯣꯗ ꯀꯥꯟꯅꯕ ꯃꯌꯥꯝ ꯄꯤꯕ ꯍꯥꯏꯇꯥꯔꯦ ꯑꯗꯨꯅꯤ ꯄꯩꯁꯥ ꯋꯥꯡꯉꯤ
ꯑꯧ ꯑꯣ ꯆꯦꯡꯡꯉꯣ ꯃꯌꯥꯝ ꯆꯥꯁꯤꯜꯂꯛꯑꯁꯨ ꯆꯥꯅꯤꯡꯉꯛꯇꯕ꯭ꯔꯥ ꯑꯣꯟꯅꯤꯡꯉꯄ꯭ꯔꯥ
ꯑꯣꯠꯇ ꯃꯌꯥꯝ ꯆꯥꯁꯟꯅꯪ ꯌꯥꯝ ꯆꯥꯕ ꯀꯩꯁꯨ ꯅꯪ ꯑꯣꯏ ꯃꯤ ꯅꯪ ꯅꯁꯥꯗꯒꯤ ꯀꯔꯤ ꯆꯥꯒꯦ ꯅꯪ ꯒꯦꯟꯅ ꯆꯥꯗꯦ ꯏꯁꯇꯤ ꯀꯥꯞꯇꯦ ꯑꯗꯨ ꯅꯪꯅ ꯀꯃꯥꯏꯅ ꯃꯌꯥꯝ ꯆꯥꯕ ꯉꯝꯗꯣ ꯀꯩꯁꯨ ꯉꯝꯃꯣꯏ ꯁꯨꯡꯥ ꯆꯥ ꯉꯝꯃꯣꯏ
ꯑꯣꯠꯁꯦ ꯕ꯭ꯂꯦꯛ ꯇꯦꯡꯀꯣꯠꯀꯨꯝꯕ ꯑꯝꯗ ꯍꯥꯏꯗꯣꯛꯑꯝꯃꯒ ꯁꯪꯒꯣꯝ ꯈꯔ ꯍꯩꯖꯜꯂꯒ ꯇꯤꯡꯉꯝ ꯅꯠꯇ꯭ꯔꯣꯕ ꯎꯝ
ꯑ ꯇꯤꯡꯉ ꯊꯝꯒꯗꯕ ꯇꯤꯃꯤ ꯏꯁꯤꯡ ꯏꯁꯤꯡ ꯏꯁꯤꯡ ꯏꯁꯤꯡ ꯅꯠꯇꯦ ꯁꯪꯒꯣꯝꯁꯦ ꯂꯣꯜꯂꯅꯤꯀꯣ ꯁꯪꯒꯣꯝꯁꯦ ꯂꯣꯜꯂꯅꯤ ꯑꯗꯨꯒ ꯐꯣꯡ ꯐꯣꯡ ꯁꯥꯕ ꯁꯪꯒꯣꯝꯗꯣ ꯍꯥꯞꯆꯔꯅꯤ ꯆꯥꯃꯁꯇꯣ ꯀꯣꯠꯂꯒ ꯑꯃꯔ ꯑꯃ ꯇꯪꯈꯥꯏꯔ ꯁ꯭ꯀꯨꯞꯇꯨꯒꯤ ꯃꯈꯥ ꯄꯣꯜꯂꯦ ꯏꯀꯨꯞꯇꯣ ꯆꯀꯨꯞꯇꯨ ꯆꯥꯎꯔꯒꯗꯤ ꯄꯪꯈꯥꯏ ꯑꯃ ꯍꯥꯞꯄꯣ ꯑꯗꯨꯒ ꯀꯩꯅꯣꯃꯗꯤ ꯆꯥꯎꯗ꯭ꯔꯒꯗꯤ ꯑꯗꯨꯝ ꯑꯃ ꯇꯪꯈꯥꯏ ꯁꯨꯃꯥꯏꯅ ꯅꯪ ꯅꯁꯥꯅ ꯑꯗꯨꯝ ꯉꯝꯖꯕꯩ ꯆꯥꯡꯗ ꯍꯥꯞꯄ ꯌꯥꯔꯦ ꯑꯗꯨꯒꯤꯗꯤ ꯁꯪꯒꯣꯝ ꯑꯗꯨꯒ ꯆꯥꯟꯅꯒꯗꯕ ꯀꯩꯅꯣꯗꯣ ꯑꯗꯨꯝ ꯌꯦꯡꯉꯒ ꯑꯗꯨꯝ ꯑꯗꯨꯝ ꯍꯥꯞꯄꯣ
ꯎꯝ ꯎꯝ ꯑꯗꯨ ꯁꯥꯟꯗ꯭ꯔꯁꯨ ꯌꯥꯔꯁꯤꯅꯦ ꯑꯩꯅ ꯈꯜꯂꯤ ꯁꯥꯟꯗ꯭ꯔꯁꯨ ꯌꯥꯒꯗ꯭ꯔ ꯁꯤꯅꯦ ꯆꯪꯒꯣꯝꯁꯦ
ꯁꯥꯍꯟꯗ꯭ꯔꯁꯨ ꯌꯥꯏ ꯀꯩꯗꯧꯔꯒꯦ ꯁꯪꯒꯣꯝ ꯁꯥꯍꯟꯗ꯭ꯔꯁꯨ ꯌꯥꯏ ꯁꯥꯍꯟꯗꯕ ꯍꯥꯏꯁꯦ ꯑ ꯑꯃꯨꯟ ꯑꯃꯨꯟꯗꯣ ꯌꯥꯡꯈꯩꯒꯤ ꯑꯍꯨꯝ ꯇꯧꯕꯗꯣ
ꯑ
ꯃꯍꯤꯗꯣ
ꯍꯣꯏꯅꯦ ꯑꯃꯨ ꯑꯗꯨꯅꯦ ꯑꯩꯅ ꯍꯥꯏꯒꯦ ꯇ ꯇꯧꯔꯃꯤ
ꯑꯗꯨ ꯃꯍꯤꯗꯨꯒ ꯇꯧ ꯌꯥꯕꯅꯦ ꯁꯥꯟꯗ꯭ꯔꯁꯨ
ꯑꯗꯨꯗꯣ ꯑꯩ ꯍꯥꯏꯒꯦ ꯑꯗꯨꯝ ꯎ ꯑꯗꯨꯗꯣ
ꯑꯩꯁꯨ ꯁꯥꯍꯟꯕꯅꯗꯤ ꯍꯥꯎꯕꯅꯦꯕꯀꯣ ꯃꯍꯥꯎꯗꯣ ꯁꯥꯍꯟꯕꯅꯗꯤ ꯊꯣꯛꯄꯅꯦ ꯁꯥꯟꯗ꯭ꯔꯗꯤ ꯃꯍꯥꯎ ꯊꯣꯛꯇꯕꯅꯦꯕ ꯏꯪꯉꯒ ꯀꯩꯅꯝ ꯇꯧꯅꯦꯕ ꯁꯍꯥꯟꯕꯅꯗꯤ ꯃꯗꯥ ꯃꯍꯥꯎ ꯊꯣꯛꯄꯅꯦꯕ
ꯎꯝ ꯆꯂꯒ ꯑꯗꯨꯗ ꯑꯗꯨꯗ ꯕꯇꯔ ꯈꯔ ꯍꯥꯞꯆꯤꯜꯂꯒ ꯂꯈꯣꯏ ꯈꯔ ꯁꯣꯏꯁꯤꯜꯂꯒ
ꯎꯝ ꯕꯇꯔꯖ ꯑ ꯂꯐꯣꯏꯁꯦ ꯄꯤꯛ ꯄꯤꯛ ꯁꯣꯏꯖꯤꯜꯂꯣ ꯃꯊꯛꯇꯨꯗ ꯑꯗꯨꯒ ꯑꯣꯁꯇꯨꯒ ꯄꯨꯟꯅ ꯄꯨꯟꯅ ꯀꯣꯠꯂꯨ ꯀꯣꯜꯂ ꯆꯥꯎꯕ ꯀꯌꯥꯝ ꯍꯥꯎꯒꯦ ꯃꯣꯏ ꯃꯍꯥꯎ ꯑꯃ ꯊꯣꯛꯑꯗ
ꯅꯨꯡꯇꯤ ꯆꯥꯁꯤꯜꯂꯛꯑꯗꯤ ꯍꯥꯎꯁꯨ ꯍꯥꯎꯔꯣꯏꯗ ꯑꯗꯨꯗ ꯑꯩꯈꯣꯏꯒꯤ ꯈꯔ ꯈꯔ ꯌꯥꯝꯗꯣꯏꯗ
ꯀꯥꯏꯗꯅꯣ ꯅꯨꯡꯇꯤ ꯆꯥꯔꯗꯤ ꯑꯦꯗꯤꯛ ꯑꯣꯏꯔꯛꯇꯣꯏꯃꯤꯅꯦ ꯅꯪꯅ ꯅꯨꯡꯇꯤ ꯆꯥꯔꯁꯤ ꯆꯥꯅꯤꯉꯛ ꯑꯣꯏꯔ ꯑꯗꯨꯗ ꯀꯩꯅꯣ ꯅꯨꯡ ꯄꯤꯤ ꯆꯥꯒꯦ ꯑꯗꯨꯗꯤ ꯑꯣꯏꯁꯜꯂꯛꯄꯅꯤ ꯌꯦꯕꯨ ꯅꯪ ꯑꯣꯁꯦ ꯀꯦꯖꯤ ꯒ꯭ꯔꯥꯝ ꯀꯌꯥꯃꯨꯛꯇꯤ ꯁꯥꯡꯉꯝꯃꯦ
ꯈꯪꯒꯦ ꯑꯩ ꯆꯥꯗ꯭ꯔꯤꯒ ꯀꯣꯠꯀ ꯀꯣꯠꯆꯀ ꯆꯥꯗ꯭ꯔꯤꯗ ꯅ ꯑꯩꯗꯤꯅꯦ
ꯒ꯭ꯔꯥꯝ ꯀꯩꯅꯣꯃꯨꯛꯇꯤ ꯆꯥꯡꯉꯝꯃꯤꯅ ꯑꯩꯅ ꯁꯨꯝ ꯌꯦꯡꯈꯤꯕꯗꯨꯅꯦꯀꯣ ꯆꯅꯤ ꯃꯉꯥ ꯆꯅꯤꯌꯥꯡꯈꯩꯃꯨꯛꯤ ꯆꯥꯔꯦ
ꯏꯁ ꯑꯗꯨ ꯈꯤꯇꯪꯒꯤ ꯋꯥꯅꯤꯅꯦ ꯈꯤꯇꯪꯒꯤ ꯋꯥꯅꯤꯅꯦ ꯑꯁꯨꯝ ꯑꯩꯈꯣꯏꯅ ꯈꯤꯇꯪ ꯍꯥꯏꯕ ꯋꯥꯅꯤ ꯆꯥꯕ ꯉꯝꯗꯕꯩ ꯋꯥꯅꯦꯕ ꯅꯠꯇ꯭ꯔꯣ
ꯒ꯭ꯔꯥꯝ ꯆꯅꯤ ꯌꯥꯡꯈꯩꯁꯦ ꯏꯁ ꯌꯥꯝꯉꯔꯕ ꯒ꯭ꯔꯥꯝꯅꯤꯅꯦ ꯅꯣꯡꯃꯗ ꯃꯤꯅ ꯆꯥꯅꯔꯤꯁꯦ ꯒ꯭ꯔꯥꯝ ꯌꯥꯡꯈꯩ ꯌꯥꯡꯈꯩ ꯈꯛꯇꯅꯤꯅꯦ ꯑꯩꯅ ꯆꯥ ꯆꯅꯤ ꯌꯥꯡꯈꯩꯅꯦꯕ ꯇꯧꯕ ꯃꯇꯝꯗ ꯁꯥꯁꯟꯕꯤꯕ ꯍꯥꯏꯇꯥꯔꯦ ꯐꯥꯝꯗꯗꯤ ꯉꯝꯗꯦꯕ ꯐꯥꯝꯗꯗꯤ ꯒ꯭ꯔꯥꯝ ꯌꯥꯡꯈꯩꯒꯩ ꯆꯥꯕ ꯀꯩꯁꯨ ꯉꯝꯗꯦꯕ ꯑꯗꯨ ꯃꯊꯪꯗ ꯒ꯭ꯔꯥꯝ ꯆꯥꯃꯗꯤ ꯌꯥꯝ ꯋꯥꯅ ꯆꯥꯏꯌꯦꯕ ꯑꯗꯨꯒ ꯁꯨꯝ ꯁꯨꯝ ꯒ꯭ꯔꯥꯝ ꯆꯥꯝꯁꯦ ꯑꯗꯨꯝ ꯆꯥꯔ ꯅꯨꯡꯇꯤ ꯆꯥꯔꯅꯅꯨꯡ ꯊꯥ ꯊꯥꯈꯥꯏ ꯑꯃ ꯆꯥꯔꯛꯑꯀꯥꯟꯗ ꯅꯨꯃꯤꯠꯇꯨꯃ ꯑꯣꯠꯆꯣ ꯂꯣꯏꯗꯣꯔꯔꯕ ꯍꯥꯏꯇꯥꯔꯦ ꯑ ꯃꯁꯤꯗꯤ ꯀꯥꯟꯅꯕ ꯄꯣꯟꯇꯦꯅ ꯂꯣꯏ ꯆꯥꯊꯣꯛꯑꯀꯦꯅ ꯁꯀꯨꯞ ꯑꯅꯤꯒ ꯇꯪꯈꯥꯏ ꯈꯔ ꯍꯦꯟꯅ ꯍꯥꯞꯄꯦꯕ ꯏꯁꯀꯨꯞ ꯑꯃꯃꯝꯗ ꯑꯩꯒꯤ ꯒꯦꯅꯔꯤꯒꯤ ꯏꯁꯀꯨꯞꯇꯅꯦꯕ ꯍꯥꯞꯄꯁꯦ ꯏꯁꯀ꯭ꯔꯨꯞꯇꯣ ꯒ꯭ꯔꯥꯝ ꯆꯥꯝꯃ ꯍꯦꯟꯕꯅꯦꯕ ꯆꯥꯝꯃ ꯌꯥꯡꯈꯩꯃꯨꯛ ꯑꯣꯏꯕꯅꯦꯕ ꯑꯗꯨ ꯁꯀꯜ ꯄ ꯍꯥꯞꯆꯤꯜꯂ ꯆꯥꯕꯅꯦ ꯀꯣꯝꯄꯥꯛ ꯃꯆꯥ ꯑꯩꯈꯣꯏ ꯀꯣꯝꯄꯥꯝ ꯃꯆꯥꯗꯣ ꯄꯤꯛ ꯍꯦꯛ ꯊꯜꯂꯤ ꯑꯩꯈꯣꯏ ꯃꯥꯅ ꯅꯪ ꯆꯥꯡ ꯉꯝꯒꯗ꯭ꯔꯥ ꯁꯤꯁꯦ ꯅꯣꯏ ꯌꯦꯡꯉꯒꯦ ꯍꯥꯏꯔ ꯂꯣꯏ ꯆꯥꯥꯁꯜꯂ ꯂꯐꯣꯏ ꯂꯐꯣꯏꯁꯦ ꯍꯟ ꯅꯁꯤꯗꯤ ꯁꯣꯏꯁꯦ ꯂꯕꯨꯨꯣꯏꯁꯤ ꯑꯃꯨꯛ ꯆꯥꯡ ꯉꯝꯗꯅ
ꯂꯐꯣꯏꯁꯦ ꯑꯩꯈꯣꯏꯒꯤ ꯂꯐꯣꯏꯁꯦꯗꯤ ꯄꯥꯠꯇꯗꯤ ꯄ ꯀꯜꯂꯤꯗ ꯃꯣꯏꯅ ꯀꯨꯏ ꯊꯝꯗꯦ ꯑꯗꯨꯅ
ꯂꯐꯣꯏꯁꯦ ꯅꯨꯃꯤꯠ ꯍꯨꯝꯅꯤꯃꯨꯛ ꯆꯠꯂꯦ ꯏ ꯃꯆꯥꯗꯨ ꯃꯔꯤ ꯅꯨꯃꯤꯠ ꯈꯛꯇꯪ ꯂꯐꯣꯏ ꯑꯃ ꯑꯃꯈꯛ ꯂꯩꯕ ꯃꯤ ꯑꯅꯤ ꯑꯅꯤ ꯂꯩꯁꯜꯂꯗꯤ ꯁꯣꯏꯔꯦ ꯑꯩ ꯑꯍꯥꯟꯕꯗ ꯑꯅꯤ ꯂꯩꯔꯨꯗꯨꯅ ꯁꯣꯏꯅꯤ
ꯑꯩ ꯂꯧꯕꯣꯏ ꯆꯥ ꯉꯝꯗꯦꯅꯥ ꯆꯥꯕ ꯂꯩꯕ ꯆꯥ ꯉꯝꯗꯦꯗ ꯆꯥ ꯉꯝꯗꯗꯅ ꯄꯠꯂꯝꯕ ꯍꯥꯏꯅ
ꯂꯐꯨꯏꯅꯤ ꯍꯣꯏ ꯍꯥꯎ ꯍꯪꯆꯥꯏꯗꯤ ꯂꯐꯨ ꯂꯐꯣꯏꯁꯦ ꯀꯩꯅꯣꯅꯦꯕ ꯂꯐꯣꯏꯁꯤꯅꯦꯕ ꯆꯥꯣꯏꯕ ꯂꯐꯣꯏꯁꯤ ꯏꯅꯔꯖꯤ ꯌꯥꯝ ꯊꯤꯅ ꯄꯤꯕ ꯄꯣꯠꯅꯦꯕ ꯏꯅꯔꯖꯤ ꯀ꯭ꯋꯤꯛ ꯏꯅꯔꯖꯤ ꯐꯪꯒꯦ ꯂꯐꯣꯏ ꯏ ꯆꯥꯛ ꯑꯣꯏꯕꯤꯒꯅꯤ
ꯑꯗꯨꯅꯦ ꯂꯝꯖꯦꯟꯒꯨꯝ ꯆꯦꯜꯂꯝꯗꯥꯏ ꯌꯨꯝꯁꯦ ꯂꯧꯈꯣꯏ ꯑꯃꯒ ꯆꯁꯪꯈ꯭ꯔꯩꯦ ꯂꯝꯁꯨ ꯇꯨꯝꯕꯗꯣ ꯆꯥꯛꯈꯥꯎꯗꯨꯗꯀꯣ ꯇꯞꯅ ꯇꯞꯅ ꯇꯨꯝꯃꯦ ꯍꯥꯏꯔꯣ ꯑꯂꯣꯄ ꯑꯣꯏꯖꯩ
ꯂꯝꯖꯦꯜꯗꯗꯤ ꯂꯝꯖꯦꯜꯗꯗꯤ ꯅꯪ ꯀꯩꯅꯣ ꯇꯥꯗꯃꯤ ꯂꯝꯖꯅꯗꯤ ꯏꯅꯔꯖꯤ ꯖꯤ ꯅꯠꯇ꯭ꯔꯦ ꯃꯔꯨ ꯑꯣꯏꯔꯛꯇꯣꯏꯁꯦ ꯂꯝꯖꯦꯟꯗꯗꯤ ꯀꯦꯂꯣꯔꯤꯁꯤꯅ ꯃꯔꯨ ꯑꯣꯏꯔꯛꯇꯣꯏꯁꯤ
ꯃꯥꯅꯦ
ꯀꯦꯂꯤꯔꯤ ꯌꯦꯒꯟ꯭ꯔꯣ ꯀꯂꯣꯔꯤ ꯂꯣꯔꯤꯁꯦ ꯆꯥꯒꯦꯗꯤ ꯀꯦꯂꯣꯔꯤꯁꯦ ꯑꯩꯈꯣꯏ ꯀꯦꯂꯣꯔꯤ ꯏꯅꯔꯖꯤ ꯏꯅꯖꯤ ꯏꯅꯔꯖꯤ ꯄꯤꯕ ꯏꯅꯔꯖꯤ ꯄꯤꯕ ꯍꯥꯏꯁꯦ ꯀꯦꯂꯣꯔꯤꯗꯨꯅꯅꯦꯕ ꯏꯅꯔꯖꯤ ꯄꯤꯔꯛꯇꯣꯏꯁꯦ ꯑꯗꯨ ꯄꯤꯔꯛꯀꯗꯕ ꯀꯤꯂꯣꯁꯦ ꯑꯩꯈꯣꯏ ꯀꯦꯂꯣꯔꯤꯁꯦ ꯑꯩꯣꯏ ꯄꯨꯛꯁꯦ ꯀꯩꯁꯨ ꯄꯨꯛꯇ ꯀꯩꯁꯨ ꯍꯥꯏꯗꯤ ꯄꯨꯛꯇ ꯀꯩꯁꯨ ꯂꯨꯝꯗꯕꯤꯗ ꯀꯦꯂꯣꯔꯤꯁꯤꯦ ꯃꯌꯥꯝ ꯄꯤꯕ ꯑꯃ ꯑ ꯄꯨꯛꯁꯤꯗ ꯌꯥꯝ ꯂꯨꯝꯃꯛ ꯀꯦꯂꯣꯔꯤꯝ ꯄꯤꯕ ꯑꯃ ꯏꯁꯝ ꯁꯝꯅ ꯍꯥꯏꯔꯕꯗ ꯆꯥꯛ ꯆꯥꯛ ꯆ ꯄꯨꯈꯝ ꯁꯥꯕ ꯑꯣꯏ ꯏꯦ ꯑꯗꯨꯝ ꯌꯥꯝꯗꯕꯅꯦꯕ ꯆꯅꯤ ꯆꯅꯤ ꯌꯥꯡꯈꯩ ꯁꯨꯃꯥꯏ ꯑꯗꯨꯝ ꯐꯪꯕꯅꯦꯕ ꯀꯣ ꯑꯗꯨꯒ ꯑꯩꯈꯣꯏꯒꯤ ꯀꯩ ꯍꯥꯏꯇꯥꯔꯦ ꯑꯗꯨ ꯅꯠꯇꯕꯤ ꯑꯩꯈꯣꯏꯅ ꯕ꯭ꯔꯦꯗ ꯕꯇꯔꯗꯣ ꯑꯗꯨ ꯆꯥꯔꯗꯤ ꯀꯤꯂꯣꯔꯤꯁꯦ ꯆꯥꯝꯃꯉꯥ ꯆꯥꯇ꯭ꯔꯨꯛ ꯌꯧꯕ ꯌꯥꯎꯋꯦꯕ ꯑꯗꯨꯗ ꯄꯨꯛꯁꯤꯁꯨ ꯏꯍꯥꯡ ꯍꯥꯡꯒ ꯑꯗꯨꯝ ꯁꯥꯟꯅꯕꯗ ꯌꯥꯕꯩ ꯃꯑꯣꯡꯗ ꯑꯗꯨꯃꯥꯏꯅ ꯆꯥꯒꯗꯅꯦꯕ ꯂꯣꯏꯔꯦ ꯂꯝꯕꯤ ꯆꯦꯡꯗ ꯈ꯭ꯋꯥꯏ ꯐꯕꯗꯤ ꯏꯕꯣ ꯑꯩꯅ ꯆꯥꯔꯝꯕ ꯑꯗꯨꯃꯥꯏꯅ ꯆꯥꯕ ꯕ꯭ꯔꯦꯗꯠꯇꯨꯗ ꯀꯩꯅꯣꯗꯣ ꯄꯤꯅꯠ ꯇꯤꯟꯇꯣꯂꯥꯒꯤ ꯕꯇꯔꯗꯣ ꯄꯤꯅꯠ ꯕꯇꯔꯗꯣ ꯍꯥꯞꯆꯤꯜꯂ ꯂꯐꯣꯏ ꯁꯣꯏꯁꯤꯜꯂ ꯖꯞ ꯖꯠ ꯁꯥꯏꯖꯤꯟꯕ
ꯍꯣꯏꯅꯦ ꯑꯗꯨꯅ ꯈ꯭ꯋꯥꯏ ꯕꯦꯁ ꯇꯥꯔꯦꯕ ꯃꯥꯅꯤꯅꯦ
ꯐꯖꯅ ꯄꯤꯗꯣꯏꯅꯤ ꯀꯦꯂꯣꯔꯤꯁꯦ ꯃꯌꯥꯝ ꯌꯥꯝꯃꯃꯤꯅ
ꯃꯥꯅꯤ ꯃꯥꯅꯤ ꯑꯗꯨꯅ ꯈ꯭ꯋꯥꯏ ꯐꯔꯦ ꯑꯗꯨ ꯑꯗꯨ ꯑꯣꯏꯅ ꯇꯧꯅꯕ ꯇꯥꯎꯔꯅꯣ ꯑꯗꯨꯅ ꯐꯔꯅꯤ ꯐꯔꯦ ꯐꯔꯦ ꯇꯥꯎ ꯂꯩꯖꯔꯣ ꯂꯩꯖꯔꯣ ꯒ꯭ꯌꯥꯟ ꯇꯥꯅ ꯄꯣꯊꯥꯖꯔꯣ
ꯎꯝ
ꯀꯣ ꯎꯝ
ꯅꯣꯡꯁꯤ ꯂꯥꯛꯆꯜꯂꯦ ꯊꯝꯃꯦ ꯊꯝꯃꯦ ꯂ ꯇꯕ